ꯑꯥ
ꯑ ꯌꯥꯝ ꯄꯤꯗꯃꯀꯣꯟꯁꯦ
ꯑꯥꯎ
ꯑꯩ ꯑꯩꯩꯅꯣ
ꯇꯌꯦ ꯇꯌꯦ
ꯑꯣ ꯀꯩꯗꯧꯔꯝꯃꯤꯅꯣ ꯑꯩꯌꯨꯛ ꯉꯟꯇꯥꯅꯤꯅ
ꯕ꯭ꯔꯦꯛꯐꯥꯁ ꯇꯧꯔꯝꯃꯤꯅꯤ
ꯑꯣ ꯑꯩꯁꯨꯛꯇ ꯇꯧꯔꯝꯗ ꯉꯥꯏꯔꯤꯅꯦ ꯆꯞ ꯃꯥꯟꯅꯔꯦꯅꯦ
ꯎꯝ ꯑꯣꯠ ꯆꯥꯔꯤ
ꯎꯝ ꯑꯩꯅꯤꯗ ꯌꯥꯝꯝꯐꯨꯠ ꯆꯥꯔꯤ
ꯎꯝ
ꯑꯣ ꯆꯥꯛ ꯆꯥꯛꯗꯤ ꯑꯗꯨꯝ ꯐꯅꯤ ꯐꯕ꯭ꯔꯣ ꯑꯌꯨꯛꯇ
ꯍꯣꯏ ꯄ꯭ꯔꯣꯇꯤꯟ ꯍꯥꯏꯌ ꯎꯝ ꯑꯗꯣ ꯍꯛꯆꯥꯡ ꯃꯁꯥ ꯄꯥꯕ ꯈꯣꯠꯄꯒꯤꯗꯤ ꯀꯪꯕ ꯃꯤꯗꯤ ꯌꯥꯝ ꯀꯟꯅ ꯆꯥꯔꯨꯅꯨ ꯍꯥꯏ
ꯎꯝ
ꯆꯥꯛꯈꯤꯅ ꯁꯤ ꯁꯨꯝ ꯆꯥꯅꯕꯅꯦꯕ
ꯀꯔꯤꯒ ꯆꯥꯒꯦ
ꯁꯨꯒꯝꯒꯨꯝꯕ ꯑꯗꯒꯤ ꯀꯔꯠꯀꯨꯝꯕ ꯑꯗꯨ ꯊꯤꯠꯂꯒ ꯑꯗꯨꯝ ꯆꯥꯕ ꯑꯃ ꯗꯥꯛꯇꯔꯔ ꯗꯔ ꯆꯣꯏꯁꯀꯤ ꯀꯩꯅꯣ ꯑꯃ ꯂꯩꯕꯅꯦꯕ ꯄ꯭ꯔꯣꯇꯤꯟ ꯀꯩꯅꯣ ꯃꯃꯤꯡꯗ ꯀꯧꯔꯦ ꯄ꯭ꯔꯣꯇꯤꯟꯗꯤꯤ ꯄꯜꯂꯦ ꯑꯗꯨꯒꯤꯗꯣ ꯌꯥꯝ ꯐꯩ ꯍꯥꯏꯌꯦ ꯑꯩꯁꯨ ꯇ꯭ꯔꯥꯏ ꯑꯃꯝꯇ ꯇꯧꯒꯦ ꯇꯧꯕꯅꯦ
ꯀꯩ ꯈꯔ ꯑꯃꯗꯤꯗꯤ ꯑꯣꯠ ꯆꯥꯕꯁꯤ ꯃꯌꯥ ꯀꯪꯊꯅꯕꯝꯃꯤ ꯍꯥꯏ ꯈꯔ ꯑꯃꯅ ꯂꯣꯏꯈꯠꯂꯤ ꯍꯥꯏ ꯀꯅꯥꯏ ꯃꯉꯥ ꯂꯧꯗꯣꯏꯅꯣꯅꯦ ꯑꯗꯨꯕꯣ
ꯄꯠꯁꯦ ꯃꯈꯜ ꯃꯈꯜ ꯂꯩꯌꯦ
ꯎꯝ
ꯆꯨꯝꯅ ꯁꯨꯝꯕ
ꯎꯝ
ꯐꯠꯇꯕ ꯃꯤꯛꯁ ꯇꯧꯔꯒ ꯃꯤꯛꯁ ꯐ꯭ꯔꯨꯏꯠ ꯀꯩ ꯀꯩꯀꯥ ꯌꯥꯎꯕ ꯏꯁꯄꯣꯠꯁ ꯃꯈꯜ ꯂꯩꯔꯤꯕ ꯑꯗꯨꯗꯤ ꯐꯩ ꯍꯥꯏꯕ ꯑꯃ ꯂꯩꯅꯦ ꯁꯤꯗ ꯑꯩꯅ ꯍꯥꯏꯒꯦ ꯗꯥꯛꯇꯔ ꯆꯣꯏꯁꯀꯤ ꯋꯥꯠꯁꯇꯣ ꯑꯩ ꯌꯦꯡꯉꯛꯀꯦꯁꯦ
ꯑꯩ ꯑꯗꯨ ꯆꯥꯕ ꯍꯩꯇꯦꯅꯦ ꯑꯗꯨꯃꯥꯏꯅ ꯃꯍꯥꯎ ꯈꯪꯅ ꯆꯥꯕꯗꯣ ꯀꯔꯤ ꯀꯔꯤ ꯥꯟꯅ ꯆꯥꯗꯣꯏꯅꯣ
ꯗꯣꯛꯇꯔꯁꯦ ꯄ꯭ꯔꯣꯇꯤꯟ ꯑꯣꯠꯁ ꯍꯥꯏꯕ ꯄ꯭ꯔꯣꯇꯤꯟ ꯑꯣꯠꯁꯦ ꯐꯣꯟꯗ
ꯑꯥ
ꯋꯥ ꯋꯥꯔꯤ ꯁꯥꯟꯗꯅꯤ ꯍꯔ
ꯑꯗꯨ ꯄꯨ ꯤ ꯊꯟꯒꯠꯄ꯭ꯔꯥ ꯀꯃꯥꯏꯅ ꯇꯧꯋꯤ ꯃꯣꯏ ꯑꯗꯨꯝ
ꯄꯨꯛ ꯊꯥꯡꯒꯠꯇꯣꯏꯅꯦ ꯎꯝ ꯄ꯭ꯔꯣꯇꯤꯟ ꯑꯣꯏꯜ ꯒꯤ ꯑꯃ ꯂꯩ ꯁꯤꯁꯦ ꯀꯩꯅꯣꯒꯤ ꯕꯅꯅꯥꯒꯤ ꯐ꯭ꯂꯦꯕꯔ ꯅꯦ ꯕꯅꯅꯥ ꯀꯩꯀꯥ ꯂꯣꯏ ꯃꯤꯛꯁ ꯇꯧꯒꯗꯣꯏꯅꯤꯀꯣ ꯑꯗꯩ ꯆꯣꯀ꯭ꯂꯦꯠꯀꯤ ꯐ꯭ꯂꯦꯕꯔꯅꯦ ꯐ꯭ꯂꯦꯕꯔꯅꯦ ꯑꯗꯨ ꯃꯌꯥꯝꯁꯦ ꯑꯗꯣ ꯁꯤꯒꯤꯁꯦ ꯆꯥꯕ ꯃꯇꯝꯗ ꯀꯩꯅꯣꯝꯃ ꯍꯥꯞꯄꯦꯕ ꯑꯣꯟꯂꯤ ꯅꯠꯁꯟ ꯑꯃ ꯃꯍꯤ ꯃꯍꯥ ꯄꯕ ꯅꯠꯁꯅ ꯁꯦꯝꯕ ꯃꯍꯤ ꯑꯃ ꯑꯗꯨꯒ ꯑꯣꯡꯂꯤ ꯅꯠꯁꯁꯦ ꯍꯥꯞꯄꯒ ꯑꯌꯨꯛ ꯉꯟꯇꯥꯗ ꯆꯥꯕ ꯑꯗꯨ ꯑꯣꯏꯇꯥꯔꯗꯤ ꯁꯤꯁꯦ ꯌꯥꯝ ꯐꯩꯌꯦꯕ ꯌꯥꯝ ꯀꯥꯟꯅꯩꯕ ꯁꯤꯁꯦ ꯕꯣꯗꯤ ꯕꯤꯜꯗꯔ ꯇꯧꯕ ꯑꯗꯒꯤ ꯁꯥꯟꯅꯕ ꯃꯤꯅ ꯆꯥꯕꯅꯦꯕ ꯃꯁꯥ ꯃꯎ ꯐꯕꯅꯤꯅ ꯑꯗꯨꯅ ꯁꯤꯁꯦ ꯀꯥꯟꯅꯩ ꯝ ꯑꯗꯨꯅ ꯑꯌꯨꯛꯀꯨꯝꯕ ꯍꯦꯜꯗꯤ ꯕ꯭ꯔꯦꯛꯐꯥꯁ ꯍꯥꯏꯒꯗ꯭ꯔꯥ
ꯑꯥ
ꯑꯗꯨ ꯑꯣꯏꯌꯦꯕ ꯁꯤꯒꯤ ꯑꯣꯠꯁꯦ
ꯑꯗꯣ ꯃꯣꯏꯗꯤ ꯑꯌꯨꯛꯇꯒ ꯖꯨꯁꯀ ꯌꯥꯝ ꯊꯛꯅꯔꯤꯕ ꯃꯍꯤꯁꯨ ꯒ꯭ꯔꯥꯏꯟꯒ ꯇꯧꯍꯧꯔꯒ ꯇꯧꯔꯤꯗꯨꯁꯨ ꯑꯗꯨꯝꯗꯤ ꯀꯥꯟꯅꯕ ꯖꯠꯅꯤꯅꯦ
ꯀꯥꯅꯩ ꯁꯨꯝꯕ ꯌꯥꯝ ꯆꯥꯝ ꯐꯩ ꯑꯩꯈꯣꯏꯗꯤ ꯇꯟ ꯅꯨꯡ ꯆꯥꯕꯩ ꯃꯍꯨꯠꯇ
ꯃꯣꯏꯅꯦ ꯀꯟꯅ ꯆꯥꯕꯗꯨꯗꯤ ꯄ꯭ꯔꯣꯔꯇꯤꯟ ꯐꯦꯠ ꯃꯌꯥꯝ ꯐꯦꯠꯇꯤ ꯁꯔꯛꯁꯨ ꯌꯥꯝ ꯍꯦꯟꯒꯠꯂꯤꯅꯤ ꯅ ꯊꯥꯎꯗꯣ
ꯎꯝ
ꯑꯩꯅ ꯑꯩꯈꯣꯏ ꯃ ꯍꯣꯏꯗꯤ ꯇꯟ ꯌꯥꯝ ꯄꯥꯝꯃꯤꯅꯦ ꯃꯣꯏꯒꯤ ꯇꯟꯁꯦ ꯎꯝ ꯑꯌꯨꯛꯁꯤꯗ ꯇꯟ ꯑꯃ ꯆꯥꯍꯧꯗ꯭ꯔꯗꯤ ꯃꯣꯏ ꯉꯝꯗꯦ
ꯑꯗꯨꯅꯦ ꯑꯍꯟꯒꯤ ꯍꯧꯅꯕꯤꯅꯤ
ꯎꯝ ꯆꯐꯨꯠ ꯈꯔ ꯈꯔ ꯆꯥꯎꯔꯅ ꯕꯤꯠꯋꯨꯠ ꯀꯩꯀꯥꯗꯣ ꯈꯔ ꯈ ꯐꯨꯠꯂꯒ ꯄꯤꯊꯛꯑꯦ ꯆꯥꯛꯦꯁꯥꯏ ꯑꯗꯨꯗꯣ ꯃꯣꯏꯁꯨ ꯇ ꯑꯗꯨꯝ
ꯃꯣꯏꯗꯤ ꯀ ꯅ ꯇꯧꯔꯛꯑꯕꯅꯤꯅꯅꯦ ꯆꯤꯟꯖꯥꯛꯁꯦ ꯌꯥꯝ ꯄꯤꯖꯕꯁꯨ ꯌꯥꯗꯗꯤ ꯄꯤꯖꯗꯕꯁꯨ ꯁꯨ ꯌꯥꯗꯕꯤ ꯑꯗꯒꯤ ꯄꯤꯖꯥ ꯑꯦꯗ꯭ꯔꯦꯁ ꯐꯣꯟꯗ꯭ꯔꯤꯕ ꯄꯤꯖꯔꯦ ꯑꯗꯨꯅ ꯂꯥꯏꯅꯥ ꯃꯌꯥꯝ ꯇꯧꯔꯛꯀꯗꯣꯏꯕ
ꯎꯝ ꯑꯗ ꯑꯣꯠꯁꯀꯨꯝꯕ ꯆꯥꯕꯒꯤꯗꯤ ꯗꯥꯏꯕꯦꯇꯤꯁ ꯂꯩꯕ ꯃꯤꯅ ꯆꯥꯕ ꯌꯥꯕ ꯌꯥꯗꯕ ꯈꯣꯠꯇꯕꯒ ꯂꯩꯖꯥꯔꯥ
ꯑꯣꯠꯁꯦ ꯅꯣ ꯑꯦꯗꯦꯠ ꯁꯨꯒꯔ ꯁꯨꯒꯔ ꯑꯦꯗꯦꯠ ꯇꯧꯗꯕ ꯑꯣꯠꯁꯇꯤ ꯑꯗꯨꯝ ꯆꯥꯕ ꯌꯥꯏ
ꯑꯣ ꯑꯣ ꯃꯣꯏ ꯑꯗꯨꯝ ꯄꯤꯀꯦꯠꯇ
ꯊꯥꯕ ꯎꯝ ꯊꯥ ꯎꯝ ꯊꯥꯅꯤ ꯊꯥꯅꯤ
ꯑꯗꯣ ꯃꯣꯏꯅ ꯑꯗꯨꯝ ꯑꯗꯨꯗꯣ ꯃꯥꯏ ꯃꯁꯥꯒꯤ ꯗꯥꯏꯕꯦꯇꯤꯁꯀꯤ ꯀꯤꯁꯨꯨ ꯃꯣꯏꯒꯤ ꯁꯪꯒꯣꯝ ꯀꯩ ꯀ ꯀꯥ ꯑꯗꯨꯝ ꯂꯩꯗꯅ ꯑꯗꯨꯒ ꯐꯖꯅ ꯇꯧꯔꯒ ꯑꯗꯒꯤ ꯑꯃꯨꯛ ꯄꯥꯅꯤꯔ ꯅꯨꯡꯅꯦꯔꯁꯤꯁꯨ ꯀꯩꯅꯣ ꯌꯦꯡꯗꯅ ꯁꯨꯒꯔ ꯌꯥꯎꯗꯦꯗꯅ
ꯑꯥ
ꯀꯔꯠꯀꯁꯦ ꯁꯨꯒꯔ ꯌꯥꯎꯗꯦꯗꯅ ꯑꯗꯣ ꯁꯤꯗ ꯁꯤꯗꯩꯁꯤꯗꯄ ꯍꯥꯞꯄꯒ ꯃꯣꯏꯁꯨ ꯁꯨꯝ ꯆꯥꯕ ꯌꯥꯏꯑꯕ
ꯎꯝ ꯍꯣꯏꯅꯦ ꯀꯥꯟꯅꯩꯅꯦ ꯑꯗꯨꯗꯤ ꯑꯩꯁꯨ ꯈꯔ ꯇ꯭ꯔꯥꯏ ꯇꯧꯔ ꯑꯝꯇ ꯌꯦꯡ ꯇꯥꯔꯦ ꯑꯌꯨꯛꯁꯦ ꯀꯔꯤ ꯆꯥꯗꯣꯏꯅꯣ ꯈꯪꯗꯣꯏꯕ ꯑꯩ ꯆꯝꯐꯨꯠꯄꯨꯗꯤ ꯑꯩꯅ ꯈꯔ ꯈꯔ ꯑꯗꯨꯝ ꯀꯣꯕꯤꯒꯨꯝꯕ ꯕꯤꯟꯁ ꯍꯧꯖꯤꯛꯀꯥꯟꯗꯤ ꯀꯥꯂꯦꯟ ꯁꯝꯃꯔ ꯑꯣꯏꯔꯛꯄꯒꯤ ꯆꯝꯐꯨꯠꯀꯤ ꯃꯆꯜ ꯃꯌꯥꯝꯁꯦ ꯃꯔꯥꯡ ꯀꯥꯏꯅ ꯀꯌꯦꯗꯅ ꯇꯔ ꯣꯠꯅꯅꯨꯡꯃꯣ ꯂ ꯑꯗꯨꯒ ꯍꯋꯥꯏ ꯕꯦꯟꯁ ꯀꯨꯝꯕ ꯕꯤꯠꯔꯨ ꯀꯨꯝꯕ ꯀꯩꯒꯨꯝꯕ ꯑꯗꯨꯝ ꯁ ꯆꯥꯏꯑꯕ ꯑꯌꯨꯛꯇꯗꯗꯤꯅꯦ ꯑꯗꯣ ꯑꯌꯨꯛꯇ ꯁꯪꯒꯣꯝ ꯀꯨꯣꯏ ꯁꯪꯕꯁꯟ ꯁꯪꯒꯣꯝꯖꯤꯦ ꯃꯖꯦ ꯊꯛꯄꯒ ꯅꯨꯡꯗꯥꯡ ꯊꯛꯄꯁꯦ ꯅꯨꯡꯗꯥꯡ ꯊꯛꯅ ꯐꯩ ꯀꯣꯠꯂꯤꯒꯩꯗꯤ ꯌꯥꯝ ꯍꯥꯏꯌꯦꯕ ꯑꯗꯣ ꯑꯩ ꯀꯔꯝꯕꯅ ꯍꯦꯟꯅ ꯒꯣꯝꯖ ꯇꯨꯝꯑꯝꯗꯥꯏ ꯊꯛꯄꯁꯤꯅ ꯍꯦꯟꯅ ꯀꯥꯟꯅꯩꯌꯦꯕ ꯑꯣ ꯑꯩ ꯅꯪꯉꯣꯟꯗ ꯀꯩꯅꯣꯝ ꯍꯪꯒꯅꯤ ꯅꯪ ꯀꯩꯅꯣꯒꯤ ꯅꯪ ꯏꯪꯂꯤꯁ ꯀꯣꯆꯤꯡ ꯑꯃ ꯌꯥꯎꯋꯦꯅ ꯍꯥꯏ ꯇꯥꯏꯌꯦ ꯑꯗꯣ ꯀꯃꯥꯏ ꯀꯃꯥꯏꯅ ꯇꯧꯔꯤꯅꯣ ꯀꯥꯏꯗ ꯇꯝꯃꯤꯅꯣ
ꯌꯥꯎꯋꯦ ꯔꯦꯠ ꯔꯦꯠ ꯑꯥꯔ ꯑꯦ ꯗꯤ ꯔꯦꯠ ꯇꯅ ꯀꯩꯅꯣꯗ ꯒꯄꯥꯟ ꯅꯥꯒꯥꯄꯥꯟ ꯍꯥꯏꯒꯗ꯭ꯔꯥ ꯣꯛ ꯍꯥꯏꯒꯗ꯭ꯔꯥ ꯑꯗ ꯑꯩꯅ ꯇꯝꯃꯦ ꯑꯍꯥꯟꯕ ꯗ ꯑꯣꯐ ꯂꯥꯏꯟꯗ ꯇꯧꯔꯝꯃꯦꯕ ꯑꯩꯗꯣ
ꯑꯥ ꯆꯂꯒ
ꯑꯥ ꯑꯣꯐꯂꯥꯏꯟ ꯇꯧꯕꯅ ꯈꯤꯇꯪ ꯅꯨꯡꯉꯥꯏ
ꯀꯌꯥꯝ ꯀꯨꯏꯔꯒꯦ ꯅꯪ ꯇꯧꯕ
ꯑꯩꯁꯦ ꯊꯥ ꯀꯩꯅꯣꯃ ꯍꯥꯏꯔꯝꯃꯅꯤ ꯗꯤꯁꯦꯝꯕꯔꯖꯅꯋꯥ ꯗꯤꯁꯦꯝꯕꯔ ꯖꯅꯋꯥꯔꯤ ꯐꯦꯕꯋꯥꯔꯤ ꯑꯣꯛꯇꯣꯕꯔ ꯅꯕꯦꯝ ꯑꯣꯛꯇꯣꯕꯔ ꯅꯕꯦꯝꯕꯔ ꯗꯤꯁꯦꯝꯕꯔ ꯖꯅꯋꯥꯔꯤ ꯐꯦꯕꯋꯥꯔꯤ ꯃꯥꯔꯁ ꯑꯦꯄ꯭ꯔꯤꯜ ꯊꯥ ꯃꯉꯥ ꯇꯔꯨꯛ ꯇꯔꯦꯠ ꯅꯤꯄꯥꯜꯃꯨꯛ ꯍꯥꯏꯔꯝꯃꯅꯤ
ꯔꯠ ꯌꯥꯝ ꯑꯦꯗꯚꯔꯇꯥꯏꯖ ꯇꯧꯕ ꯅꯨꯨꯄꯥ ꯑꯃ ꯔꯦꯠꯀꯤ ꯑꯦꯗꯚꯔꯇꯥꯏꯁ ꯇꯧꯕ ꯌꯥꯝ ꯏꯟꯁꯇꯥꯒ꯭ꯔꯥꯝ ꯐꯦꯁꯕꯨꯛ ꯌꯥꯝ ꯇꯧꯕꯗꯣ ꯑꯩ ꯑꯗꯨꯝ ꯊꯪꯅꯩꯑꯕ ꯑꯗꯨ ꯃꯥꯒꯤꯗ ꯅꯠꯇꯦ ꯃꯌꯥꯝꯕꯨꯗꯤ ꯊꯦꯡꯅꯩꯑꯌꯦꯕ ꯇꯤ ꯃꯌꯥꯝ ꯑꯃ ꯊꯣꯡꯅꯩꯑꯕ ꯑꯗꯣ ꯅꯪ ꯀꯗꯥꯏ ꯇꯝꯃꯤꯅꯣꯅ ꯑꯩꯁꯦ
ꯍꯣꯏ ꯑꯦꯗꯚꯔꯇꯥꯏꯁ ꯇꯧꯕ ꯅꯨꯄꯥ ꯑꯃꯅ ꯍꯦꯛ ꯍꯦꯛ ꯉꯥꯡꯕꯗꯣ ꯁꯥꯔ ꯀꯩꯅꯣ ꯗꯤꯡꯀꯜ ꯀꯧꯕꯅꯦꯕ ꯗꯤꯡꯀꯜ
ꯃꯥ ꯉ ꯇꯥꯕ ꯅꯨꯅꯨꯡ ꯋꯥꯑꯦ
ꯅꯨꯡꯉꯥꯏꯕꯅꯦ ꯃꯥꯁꯦ ꯑꯁ ꯑꯗꯨꯒ ꯃꯣꯏꯒꯤ ꯌꯥꯝ ꯅꯨꯡꯉꯥꯏꯕ ꯑꯃꯅ ꯀꯩꯅꯣ ꯇꯧꯋꯦꯕ ꯃꯥꯏ ꯕꯕ ꯈꯥꯏꯗꯣꯛꯑꯒ ꯌꯥꯎ ꯊꯣꯛꯍꯜꯂꯦꯕ ꯀ꯭ꯂꯥꯁꯁꯦ ꯂꯦꯚꯦꯜ ꯃꯥꯟꯅꯗꯕꯗꯣ ꯍꯥꯞꯇꯦꯕ
ꯎꯝ
ꯍꯥꯏꯗꯤ ꯂꯦꯚꯦꯜ ꯃꯥꯟꯅꯗꯕ ꯍꯥꯞꯆꯤꯜꯂꯒꯗꯤ ꯑꯃꯅ ꯄ꯭ꯔꯥꯏꯁ ꯁꯣꯟꯊꯔꯒ ꯂꯩꯍꯧꯔꯅꯤꯅꯤꯅ
ꯑꯥ
ꯉꯄꯊꯛ ꯀꯥꯠꯔꯛꯄꯅꯦꯕ ꯑꯩꯈꯣꯏ ꯖꯤꯔꯣꯠꯇ ꯂꯩꯔꯝꯕꯗꯒꯤ ꯔ ꯌꯥꯎꯔꯝ ꯑꯍꯥꯟꯕꯅ ꯑꯗꯨ ꯂꯦꯚꯦꯜ ꯋꯥꯟꯗ ꯍꯧꯖꯤꯛ ꯂꯩ ꯀꯥꯔꯦ ꯑꯩꯈꯣꯏꯗꯀꯣ ꯑꯗꯨꯃꯥꯏꯅ ꯑꯗꯣ ꯋꯥꯟꯗ ꯀꯥꯔꯒ ꯃꯣꯏꯒꯤꯗꯤꯀꯣ ꯏꯪꯂꯤꯁꯁꯦ ꯄ꯭ꯔꯦꯛꯇꯤꯁ ꯌꯥꯝ ꯇꯧ ꯍꯥꯏꯕꯅꯤꯗ ꯗ ꯑꯩꯅ ꯁꯪꯗꯕꯒꯤꯀꯣ ꯏꯝꯄ꯭ꯔꯨꯚꯃꯦꯟ ꯌꯥꯝꯅ ꯂꯥꯛꯑꯝꯗꯕꯅꯦꯕ ꯁ ꯆꯍꯤ ꯆꯍꯤ ꯑꯃ ꯍꯦꯟꯅ ꯇꯧꯔꯕ ꯆꯍꯤꯅꯤ ꯃꯌꯥꯝ ꯎꯔꯥ ꯁꯨ ꯏꯝꯄ꯭ꯔꯨꯚꯃꯦꯟ ꯂꯥꯛꯇꯕ ꯌꯥꯎꯔꯤꯕꯀꯣ ꯑꯩꯈꯣꯏ ꯑꯩꯈꯣꯏ ꯀꯥꯡꯕꯨꯗ ꯑꯩꯈꯣꯏ ꯃꯃꯥꯡ ꯧꯕ
ꯎꯝ
ꯑꯩ ꯆꯍꯤ ꯑꯅꯤꯃꯨꯛ ꯁꯨꯔꯛꯑꯦꯒ ꯍꯥꯏꯕ ꯌꯥꯎꯋꯦ ꯑꯗꯣ ꯀꯩꯅꯣ ꯍꯥꯏ ꯁꯤꯁꯦ ꯑꯩꯈꯣꯏꯅ ꯇꯣꯏꯅ ꯄ꯭ꯔꯦꯛꯇꯤꯁ ꯇꯧꯕ ꯇꯣꯏꯅ ꯁꯤꯖꯤꯟꯅꯕ ꯏꯪꯂꯤꯁꯁꯤꯗ ꯄꯨꯔꯥ ꯐꯣꯀꯁ ꯇꯧꯔꯒ ꯍꯥꯏꯇꯥꯔꯦꯅꯦ ꯁꯥꯏꯠ ꯑꯝꯇ ꯀꯩꯝꯇ ꯌꯥꯎꯗꯕꯤꯗ ꯍꯣꯠꯅꯔꯒꯗꯤ ꯖꯅꯖ ꯆꯠ ꯆꯠꯈꯤꯅꯦꯕ ꯑꯩꯅ ꯈꯪꯖꯕ ꯑꯃ ꯂꯩꯌꯦꯕ ꯑꯗ ꯑꯩꯈꯣꯏꯅ ꯌꯥꯎꯔꯤꯁꯤꯅ ꯀ꯭ꯂꯥꯁꯁꯦ ꯀꯩꯅꯣ ꯇꯧꯕ ꯍꯦꯛꯇ ꯀ꯭ꯂꯥꯁ ꯌꯥꯎꯕ ꯃꯇꯝꯗ ꯍꯣꯠꯅꯕꯁꯦ ꯅꯠꯇꯅ ꯉꯝꯗꯦꯕ
ꯑ ꯑꯗꯨꯝ ꯇꯝꯕꯩ ꯂꯥꯛꯑꯦ ꯇꯝꯕꯩ ꯇꯥꯏꯞꯇ
ꯑ ꯍꯥꯏꯗꯤ ꯏꯁꯥꯒꯤ ꯊꯕꯛ ꯇꯧꯖꯕ ꯑꯇꯣꯞ ꯑꯇꯣꯞꯄ ꯃꯌꯥꯝ ꯂꯥꯛꯄꯒꯤ ꯑꯃ ꯀ꯭ꯂꯥꯁ ꯇꯧ ꯐꯠꯂꯛ ꯇꯧꯔꯒ ꯑꯦꯁꯥꯏꯟꯃꯦꯟꯁꯦ ꯁꯠꯂꯛ ꯇꯧꯔꯒ ꯀ꯭ꯂꯥꯁ ꯇꯧꯔꯒ ꯌꯥꯎꯕꯤ ꯁꯨꯃꯥꯏꯅ ꯇꯧꯕꯅꯤꯅ ꯑꯩꯉꯣꯟꯗ ꯍ ꯀ꯭ꯂꯥꯁ ꯇꯧꯈꯤꯕꯗꯣ ꯍꯣꯔꯦꯟ ꯉꯥꯜꯂꯒ ꯑꯩ ꯄ꯭ꯔꯦꯛꯇꯤꯁ ꯇꯧꯒꯦ ꯉꯥꯡꯒꯦ ꯁꯤꯖꯤꯟꯅꯒꯦ ꯂꯣꯟꯒꯦ ꯍꯥꯏꯕꯒꯤ ꯀꯩꯅꯣꯁꯦ ꯀꯩꯝ ꯂꯩꯇ꯭ꯔꯕꯅꯤꯅꯅꯦ
ꯎꯝ
ꯈꯤꯇꯪ ꯍꯥꯏꯗꯤ ꯇꯞꯊꯔꯛꯄꯗꯣ ꯍꯩꯕꯩ ꯆꯥꯡꯁꯦ ꯑꯗꯨꯒ ꯑꯃꯨꯛ ꯑꯩꯁꯦ ꯀ꯭ꯂꯥꯁꯁꯦ ꯈꯔ ꯃꯃꯥꯡꯒꯤ ꯊꯥ ꯈꯔ ꯃꯃꯥꯡ ꯃꯃꯥꯡꯗꯗꯤ ꯈꯤꯇꯪ ꯏꯝꯄ꯭ꯔꯨꯚꯃꯦꯟꯁꯦ ꯂꯩ ꯄꯤꯖꯔꯕꯅꯦꯕ ꯗꯨꯒꯥꯏꯁꯦ ꯊꯥ ꯃ ꯎꯐꯨꯗꯒꯤ ꯃꯔꯛꯇ ꯇꯥꯛꯈꯤꯕ ꯀ꯭ꯂꯥꯁ ꯃꯌꯥꯝꯁꯦ ꯃꯤꯁ ꯑꯣꯏꯈ꯭ꯔꯕ ꯄꯨꯅꯅ ꯉꯔꯥꯡ ꯌꯥꯎꯕ ꯀ꯭ꯂꯥꯁꯁꯦ ꯑꯩ ꯇꯔꯪ ꯆꯠꯦ ꯂꯦꯕ ꯁꯦꯡꯅ ꯍꯥꯏꯔꯒ ꯑꯗꯣ ꯃꯣꯏꯒꯤ ꯌꯥꯝ ꯅꯨꯡꯉꯥꯏꯕ ꯄꯤ ꯔꯤꯄꯤꯠ ꯑꯗꯨꯝ ꯇꯧꯔꯛꯀꯅꯦꯕ
ꯎꯝ
ꯂꯦꯚꯦꯜ ꯋꯥꯟꯅ ꯇꯨꯒꯤ ꯁꯤꯂꯦꯕꯁꯇ ꯑꯣꯏꯕ ꯑꯗꯒꯤ ꯋꯥꯟꯅ ꯖꯤꯔꯣꯒꯤ ꯇꯥꯛꯂꯛ ꯆꯠꯇꯕꯅꯤꯅꯅꯦ ꯋꯥꯟꯁꯤꯅ ꯋꯥꯟꯁꯦ ꯑꯗꯨꯝ ꯑꯣꯠꯇꯣꯏꯅꯦꯕ ꯋꯥꯟꯗ ꯇꯥꯛꯀꯗ ꯁꯤꯂꯦꯕ ꯃꯌꯥꯝꯁꯦ ꯉꯁꯤꯁꯦ ꯉꯁꯤꯁꯦ ꯇꯦꯟꯁꯇꯑꯦ ꯈꯜꯂꯁꯦꯕ ꯃꯊꯪꯗ ꯈꯜꯂꯁꯦꯕ ꯀꯔꯤ ꯄꯥꯁ ꯄꯤꯁꯇꯥ ꯈꯜꯂꯁꯦꯕ ꯑꯗꯣ ꯃꯃꯥꯡꯒꯤ ꯇꯦꯟꯁꯦ ꯍꯧꯗꯕꯁꯦ ꯃꯊꯪ ꯔꯤꯄꯤꯠ ꯇꯧꯔꯒ ꯇꯦꯟꯁꯟ ꯇꯥꯥꯛꯂꯛꯀꯅꯦꯕ
ꯎꯝ ꯎꯝ
ꯍꯪꯖꯤꯜꯂ ꯑꯗꯨ ꯇꯂꯥ ꯄꯇꯣ
ꯎꯝ ꯎꯝ
ꯑꯗꯨ ꯇꯧꯕꯅꯤꯅ ꯑꯩꯈꯣꯏꯗ ꯑꯗꯨꯝ ꯉꯥꯏꯊꯣꯛ ꯉꯥꯏꯁꯤꯟ ꯇꯧꯔꯒ ꯑꯗꯨꯝ ꯍꯜꯂꯛꯄꯗꯨꯗ ꯑꯗꯨꯝ ꯇꯥꯛꯄ ꯇꯥꯕ ꯍꯥꯏꯇꯥꯔꯦꯅꯦ ꯑꯁꯨꯃꯥꯏꯅ ꯈꯔ ꯑꯗꯨꯝ ꯇꯧꯋ ꯑꯗꯨꯅ ꯑꯩꯈꯣꯏꯗ ꯑꯗꯨꯝ ꯀꯥꯟꯅꯕ ꯍꯥꯏꯇꯥꯔꯦ ꯇꯥꯛꯍꯧꯗ꯭ꯔꯦ ꯇꯥꯛꯍꯧꯗ꯭ꯔꯦ ꯍꯥꯏꯕꯗꯤ ꯂꯩꯇꯦꯕ ꯍꯧꯖꯤꯟꯈ꯭ꯔꯦꯕꯒꯤ ꯑꯗꯨꯝ ꯌꯥꯎꯁꯟꯕ ꯦ ꯍꯍꯥꯟꯕ
ꯑꯩꯁꯨ ꯇꯝꯅꯤꯡꯕ ꯑꯩꯁꯦꯀꯣ ꯑꯗꯨꯗ ꯄꯩꯁꯥꯗꯤ ꯀꯌꯥꯃꯨꯛ ꯂꯧꯒꯦ ꯅꯣꯏꯁꯦ ꯑꯍꯥꯟꯕ ꯇꯝꯕ ꯈꯣꯠꯄ ꯇꯧꯕꯗ
ꯑꯍ ꯂꯤꯁꯤꯡ ꯃꯔꯤꯒ ꯃꯉꯥꯔꯥꯃꯥꯏ ꯑꯣꯏꯒꯅꯤ ꯑꯍꯨꯝ ꯑꯣꯏꯈꯤꯕ ꯅ ꯑꯩ ꯀꯥꯎꯔꯦ ꯑꯗꯨꯒ ꯁꯨꯝ ꯁꯨꯝ ꯍꯟꯊꯔꯛꯑꯅꯤ ꯊꯥ ꯑꯍꯨꯝ ꯊꯥ ꯑꯃꯃꯝꯗꯩꯗꯤ ꯋꯥꯟ ꯊꯥꯎꯖꯟ ꯈꯛꯇꯪ ꯊꯤꯔꯅꯦꯕ
ꯎꯝ
ꯃꯈꯥ ꯇꯥꯕ
ꯑꯩ ꯀꯟꯅ ꯐꯣꯟ ꯇꯧꯔꯛ ꯂꯩꯌꯦ ꯉꯥꯛꯇ ꯉꯥꯏꯈꯣꯀꯣ ꯄꯥꯏꯌꯨꯀꯣ ꯑꯗꯨꯝ ꯀꯩꯅꯣ ꯇꯧꯕ꯭ꯔꯕ ꯑꯩꯈꯣꯏꯒꯤ ꯎ ꯍꯥꯏꯗꯤ ꯑꯩꯈꯣꯏꯅ ꯑꯗꯨꯝ ꯃꯃꯤꯈꯩ ꯑꯗꯨꯝ ꯌꯥꯎꯕꯗ
ꯌꯥꯏ ꯌꯥꯏ ꯌꯥꯏ ꯌꯥꯏ ꯌꯥꯏ
ꯑꯣꯟꯂꯥꯏꯟ ꯑ ꯑ ꯍ ꯍꯣꯏ ꯑꯩ ꯉꯥꯛꯇꯪ ꯊꯝꯕ ꯇꯧꯔꯛꯦ ꯌꯥꯗ꯭ꯔꯦ ꯁꯣꯝꯗ ꯊꯤꯟꯖꯟ ꯂꯩꯔꯦ ꯑꯗꯨꯝ ꯍꯣꯏ ꯍꯣꯏ ꯊꯝꯃꯣ ꯊꯝꯃ ꯎꯝ ꯑꯃꯨꯛ ꯇꯧꯔꯛꯀꯦꯗ